ꯍꯜꯂꯣ
ꯑꯣꯀꯦ ꯑꯣꯀꯦ ꯇꯥꯔꯦꯀꯣ ꯕꯂꯥꯅꯤ ꯆꯥꯎꯃ ꯀꯣꯟꯁꯕꯜꯂ
ꯑ
ꯑꯩꯅ ꯑꯝꯇ ꯁꯦꯡꯗꯣꯛꯎꯗ ꯌꯥꯔꯣꯏꯗ꯭ꯔꯔꯤ ꯅꯪꯗꯤ ꯅꯨꯄꯤꯅ ꯄꯠꯂꯦ ꯍꯥꯏꯪꯗꯤ ꯅꯨꯄꯤꯅꯦ ꯍꯔꯥꯎꯕꯤꯔꯕ ꯅꯁꯥꯗꯣ ꯆꯁ
ꯍꯔꯥꯎꯗꯦ ꯍꯔꯥꯎꯗꯦ ꯇ꯭ꯔꯨꯀꯣꯂꯔꯗ ꯌꯦꯡꯀꯥꯟꯗ ꯅꯪ ꯃꯤꯡ ꯑꯣꯏꯅ ꯊꯣꯛꯑꯦ ꯍꯥꯏꯗꯤ ꯀꯣꯜ ꯇꯧ ꯀꯥꯟꯗꯨꯗ ꯀꯩꯅꯣ ꯑꯣꯏꯅ ꯕꯂꯥ ꯑꯣꯏꯅ ꯊꯣꯛꯄꯩ ꯋꯥꯅꯦ ꯇ꯭ꯔꯨꯀꯣꯂꯔꯒ ꯆꯪꯉ ꯌꯦꯡ ꯀꯥꯟꯗꯗꯤ ꯀꯩꯅꯣ ꯑ‌ꯣꯏꯅ ꯊꯣꯛꯑꯦ ꯃꯃꯤꯡꯗ ꯑꯣꯏꯅ
ꯍꯣꯏ ꯃꯤꯡ ꯑꯣꯏꯅ ꯑꯗꯨꯝ ꯊꯣꯛꯑꯦꯕ
ꯎꯝ ꯍꯥꯏꯗꯤ ꯁꯨꯝ ꯇ꯭ꯔꯨꯀꯣꯂꯔꯒꯤꯗꯤ ꯀꯩꯅꯣ ꯑꯣꯏꯅ ꯊꯣꯛꯄꯅꯦꯕ ꯈꯔ ꯃꯤꯅ ꯈꯔ ꯁꯦꯞ ꯇꯧꯅꯕ ꯀꯩꯗꯧꯗꯕ ꯃꯤꯡ ꯑꯗꯨꯝꯕ ꯑꯣꯏꯅ ꯊꯣꯛꯏꯗ
ꯎꯝ
ꯑꯗ ꯃꯥꯏ ꯃꯃꯤꯡꯗ ꯂꯩꯕꯗꯨꯅ ꯀꯣꯜ ꯇꯧꯀꯥꯟꯗꯨꯗ ꯊꯣꯛꯆꯕ ꯋꯥꯅꯦ
ꯏ ꯍꯥꯏ ꯌꯨꯝ ꯂꯩꯕꯅ ꯍꯥꯏ ꯅꯨꯡꯉꯥꯏꯕ꯭ꯔꯣ ꯑꯥ ꯂꯩꯕꯅ ꯅꯨꯡꯉꯥꯏꯕ꯭ꯔꯣ ꯆꯥꯛꯁꯤꯔꯣ ꯆꯤ ꯋꯥꯔꯤ ꯉꯍꯥꯛ ꯁꯥꯟꯅꯔꯝꯃꯒ ꯆꯥꯊꯣꯛꯎꯔꯗꯣꯏꯅ‌ꯦ ꯑꯗꯨꯒ ꯕꯣꯜ ꯃꯇꯝ ꯕꯣꯜ ꯃꯥꯄꯟ ꯃꯈꯥꯏꯔ ꯇꯔꯥ ꯃꯈꯥꯏꯔꯥ
ꯇꯔꯥꯡ ꯈꯥꯏꯦ
ꯑꯣ ꯑꯗꯨꯑꯣꯏꯗꯤ ꯉꯥꯛꯇꯪꯕꯨꯗꯤ ꯌꯥꯔ‌ꯦ
ꯎꯝ
ꯆꯥꯛꯇꯨ ꯅꯥꯕ ꯆꯥꯅꯤꯡꯇꯗ ꯂꯩꯔꯝꯃꯦ ꯇꯔꯥꯡ ꯀꯥꯏꯗ ꯗꯩꯗꯤ ꯕꯣꯜ ꯑꯗꯨꯝ ꯅꯨꯡꯉꯥꯏꯍ‌ꯦ ꯇꯥꯅꯤꯡꯗ‌ꯦ ꯃꯣꯔꯣꯀꯣ ꯅꯕꯨꯗꯤ ꯈꯔ ꯀꯥꯗꯧ ꯃꯥꯜꯂꯦ ꯀꯅꯥꯗꯥꯖꯨ ꯍꯣꯝꯅꯤꯅꯀꯣ ꯀꯜꯂꯛꯀꯅꯦꯕ
ꯍꯣꯏ ꯃ‌ꯣꯔ‌ꯣꯀꯣꯅꯗꯤ ꯈꯔ ꯍꯥꯏꯗꯤ ꯀꯩꯅꯣ ꯇꯧꯅ ꯅꯝꯅ ꯂꯩ
ꯎꯝ ꯑꯗꯨꯅꯦ ꯈꯔ ꯑꯗꯨ ꯀꯥꯗꯤ ꯀꯥꯔꯛꯀꯅꯦꯕ ꯃꯥꯏꯁꯨ ꯍꯣꯕꯅꯤꯅ
ꯎꯝ ꯑꯗ‌ꯣ ꯍꯥꯏ ꯉꯝꯗꯦ ꯑꯗꯨꯕꯨꯗꯤ
ꯃꯥ ꯍꯣꯏꯣꯏꯣꯏ ꯁꯣꯏꯣꯏ
ꯍꯌꯦꯡꯒꯤꯅꯦ ꯌꯥꯝ ꯅꯨꯡꯉꯥꯏꯗꯣꯏꯖ‌ꯦ ꯐ꯭ꯔꯥꯟꯁ ꯀ ꯅꯣꯔꯋꯦꯒ ꯂꯩꯈꯤꯕꯗꯣ ꯑꯩꯗꯤ ꯐꯔꯥꯟꯁ ꯀ ꯍꯥꯏꯖ‌ꯦ ꯌ‌ꯦꯡꯑ‌‌ꯣ ꯕ꯭ꯔꯥꯖꯤꯜꯒ ꯕꯔꯥꯖꯤꯜ ꯒ ꯅꯣꯔꯋꯦ ꯒ ꯂꯩꯒ‌ꯦ ꯎꯝ
ꯇꯤꯅ‌ꯣ ꯍꯥꯏꯗꯤ ꯀꯩꯅꯣ ꯑꯗꯨꯒ
ꯑꯗꯨꯃ ꯅꯨꯡꯉꯥꯏꯔꯅꯤ
ꯎꯝ
ꯑꯗꯩ ꯄꯣꯔꯇꯨꯒꯜꯒ ꯏꯁꯄꯦꯟ ꯏꯁꯄꯦꯟꯒ ꯂꯩꯒꯤꯗꯥꯏꯅꯦ
ꯑꯦꯁ ꯑꯗꯨꯃ ꯃꯌꯥꯝꯒ ꯄꯨꯟꯅ ꯁꯨꯛ ꯌꯦꯡ ꯌꯦꯡꯉꯔꯣꯏ ꯏꯇꯣꯝꯗ ꯌꯥꯝ ꯅꯨꯡꯉꯥꯏꯅ ꯃꯀꯥ ꯂꯥꯝꯅ
ꯀꯅꯥꯝ ꯄꯨꯜꯂ ꯌꯦꯡꯉꯨ ꯌꯥꯔꯣꯏ ꯆꯤꯛꯂꯛꯀꯅꯤ ꯑꯗꯨꯃꯗꯤ ꯐꯖꯅ ꯀꯔꯥꯏꯗꯒꯤ
ꯔꯦꯟꯇ ꯂꯩꯔꯀꯥꯟꯗꯗꯤ ꯑꯈꯣꯏ ꯃꯈꯩ ꯄꯨꯂꯞ ꯌꯦꯡꯉꯦꯕ ꯃꯦꯁꯤꯒꯤ ꯄꯦꯟ ꯀꯩꯅꯣꯒꯤ ꯔꯨꯋꯥꯟꯗꯣꯏ ꯄꯦꯟ ꯀꯩꯅꯣ ꯂꯩꯔꯒ ꯇꯣꯉꯥꯟ ꯄꯨꯂꯞ ꯄꯨꯟ ꯐꯝꯃ ꯌꯦꯡꯗꯣꯏꯅꯦꯕ ꯑ ꯑꯗꯨ ꯑꯗꯔꯦ ꯑꯩꯗꯤ ꯀꯩꯅꯣꯒꯤ ꯉꯔꯥꯡꯒꯤ ꯁꯥꯟꯅꯕꯗꯣ ꯑꯗꯨꯅ ꯑꯃꯨꯛ ꯔ‌ꯣꯅꯥꯟꯗ‌ꯣ ꯐꯦꯟ ꯃꯈꯩꯗꯨꯅ ꯀꯩꯅꯣꯒꯤꯗ ꯀꯦꯕꯔ ꯊ‌ꯦꯠꯂ ꯂꯩꯔꯦꯗꯅ
ꯎꯝ
ꯑꯗꯨꯃꯥꯏꯅ ꯉꯥꯡꯅꯔꯒꯅ‌ ꯌꯦꯡꯗ‌ꯣꯏꯖ‌ꯦ ꯄꯨꯂꯞ ꯌꯦꯡꯃꯤꯟꯅꯔ ꯑꯩ ꯅꯨꯡꯉꯥꯏꯕ ꯑꯃꯖꯨ ꯂꯩꯕꯅꯤ
ꯑꯁ ꯅꯕꯥ ꯗꯎꯗꯤ ꯌꯥꯗ‌ꯣꯔꯦꯅ ꯑꯔꯖꯦꯟꯇꯤꯅꯥꯒ ꯌꯧꯈꯤꯗꯨꯒ ꯆꯪꯈ꯭ꯔꯃꯤꯅ ꯏꯖꯤꯞꯀ ꯇꯥꯏ ꯏꯖꯤꯞꯇꯨꯗꯤ ꯑꯃꯨꯛꯀ ꯊꯣꯏꯅꯦꯕ ꯀꯥꯏꯗꯩ ꯅꯨꯡꯉꯥꯏꯅ ꯑꯗꯨꯝ ꯍꯥꯏꯇꯥꯔꯦ
ꯎꯝ ꯑꯗꯨ ꯍꯥꯏꯕꯗꯤ ꯗꯥꯏꯔꯦꯛ ꯑꯗꯨꯃꯥꯏꯅ ꯍꯥꯏꯕꯗꯤ ꯑꯃꯨꯛ ꯌꯥꯗ꯭ꯔꯤ ꯕ ꯑꯔꯖ‌ꯦꯟꯇꯤꯅꯥ ꯍꯥꯏꯗꯤ ꯕꯣꯜ ꯌꯥꯝ ꯀꯟ ꯐꯖꯕ ꯑꯣꯏꯗ꯭ꯔꯤ ꯌ‌ꯦ ꯀꯩꯅꯣꯅ ꯐ꯭ꯔꯥꯟꯁꯅ ꯌꯥꯝ ꯊꯤꯅ ꯍꯦꯜꯂꯤ ꯍꯟꯗꯛꯀꯤ ꯌꯦꯡꯕ ꯀꯥꯟ ꯁꯨꯝ
ꯍꯧꯖꯤꯛ ꯄꯨꯗꯤ ꯐ꯭ꯔꯥꯟꯁ ꯅ ꯐ꯭ꯔꯥꯟꯁ ꯅ ꯔꯤꯀꯋꯥꯏꯇ ꯍꯦꯜꯂꯦ ꯑꯗꯨꯒ ꯇꯋ‌ꯦꯟꯇꯤ ꯅꯥꯏꯟ ꯒꯤꯁꯨ ꯐꯠ ꯐꯗꯤ ꯐꯖꯩꯑꯕ ꯍꯥꯏꯗꯤ ꯃꯣꯏ ꯉꯔꯥꯡ ꯐꯥꯔꯁ ꯍꯥꯞꯇꯥ ꯃꯣꯏ ꯇꯥꯟꯁꯤꯟꯕ ꯈꯨꯠ ꯇꯥꯟꯖꯤꯟꯗꯣ ꯑꯍꯨꯝ ꯑꯍꯨꯝ ꯆꯪꯉꯒ ꯆꯞꯞ ꯆꯞ ꯆꯞ ꯆꯞꯄꯦꯕ ꯀ꯭ꯟꯊꯔꯛ ꯑꯨꯛ ꯆꯠꯍꯟꯗꯦꯕ ꯑꯗꯩꯗꯤ ꯁꯦꯀꯦꯟ ꯍꯥꯞꯇꯕꯨꯗꯤ ꯑꯃꯗꯨ ꯈꯤꯇꯪ ꯑꯦꯇꯦꯛ ꯂꯥꯛꯑꯦ ꯑꯗꯒꯤ ꯑꯗꯨꯝ ꯒꯣꯜꯗꯨ ꯃꯣꯏꯅ ꯄꯥꯏꯕꯅꯤꯅ ꯀꯤꯄꯔꯗꯨ ꯉꯔꯥꯡꯁꯨ ꯌꯥꯝ ꯀꯩꯅꯣ ꯇꯧꯈꯤꯕ ꯑꯗꯨꯅꯖꯨꯅꯤꯗ ꯍꯥꯏꯗꯤ ꯇꯥꯏꯃꯤ ꯌꯥꯝ ꯈꯪꯉꯦꯕ ꯃꯥꯗꯣ
ꯎꯝ ꯀ ꯄꯔꯗꯨꯕꯨꯗꯤ ꯑꯗꯨꯝ ꯑꯗꯨꯝ
ꯄꯦꯅꯥꯜꯇꯤꯕꯨ ꯍꯦꯛ ꯀꯥꯎꯅꯔꯝꯃꯕ ꯑꯗꯨꯝꯕ ꯑꯃꯗꯨꯅ ꯇꯧꯗꯧꯕꯩ ꯃꯑꯣꯡꯗ ꯑꯩꯗꯤ ꯑꯗꯨꯝ ꯃꯥꯟꯈ꯭ꯔꯃꯦꯕ
ꯑꯗꯨ ꯑꯗꯨ ꯅꯠꯇꯦ ꯄꯤꯌꯥꯟꯇꯤ ꯀꯥꯎꯅꯕ ꯍꯥꯏꯁꯦ ꯑꯩ ꯑꯗꯨꯒꯤ ꯀꯩꯅꯣꯗꯨꯅꯤ ꯌꯦ ꯑꯃ ꯌꯦꯡꯅꯤꯡꯉꯤꯁꯦ ꯍꯥꯏꯗꯤ ꯄꯥꯗꯤ ꯄꯥꯈꯠꯅꯦꯕ ꯍꯥꯢꯗꯤ ꯃꯥꯔꯇꯤꯅꯦꯁꯀ ꯀꯩꯅꯣꯗꯨꯒ ꯑꯅꯤꯗꯨ ꯀꯔꯝꯕꯅ ꯍꯥꯏ ꯍꯦꯟꯅ ꯁꯦꯞ ꯇꯧꯒꯦꯗꯣ ꯑꯣꯔꯖꯤꯅꯦꯜꯁꯦ ꯑꯗꯨꯝ ꯁꯦꯞ ꯇꯧꯋꯤꯗꯅ ꯑꯅꯤꯗꯨ ꯍꯥꯏꯗꯤ ꯄꯦꯅꯥꯜꯇꯤꯗ ꯌꯦꯡꯅꯍꯟꯅꯤꯡꯕ ꯍꯥꯏꯇꯥꯔꯦ ꯃꯥ ꯀꯩꯅꯣ ꯇꯧꯔ ꯗ꯭ꯔꯣꯁꯨ ꯈꯔ ꯆꯠꯀꯟꯕꯅꯤꯅ ꯑꯁ ꯄꯦꯅꯥꯜꯇꯤ ꯇꯥꯗꯣꯏꯖꯥꯠꯂꯥꯅ
ꯍꯣꯏ
ꯃꯑꯣꯡꯗꯤ ꯇꯥꯅꯤ ꯑꯁ ꯁꯦꯞ ꯄꯨꯂꯞ ꯑꯣꯏꯅ ꯇꯧꯈꯔꯦ ꯂꯣꯏꯔꯦ ꯑꯣ ꯆꯉꯒꯗ꯭ꯔꯦ ꯑꯗꯨ
ꯑꯗꯨꯅꯦ ꯑꯩꯁꯦ ꯍꯣꯛꯀꯤꯗꯨ ꯄꯨꯂꯞ ꯑꯃꯨꯛ ꯆꯠꯟꯅꯗꯕꯕꯨꯗꯤ ꯇꯧꯕꯨꯗꯤ ꯇꯧꯔꯣꯏ ꯑꯗꯨꯏ ꯇꯥꯛꯑꯁꯨꯅ ꯐꯗꯤ ꯐꯖꯔꯛꯀꯅꯦꯕ
ꯕꯨꯗꯤ ꯆꯠꯔꯛꯀꯅꯤ
ꯎꯝ ꯀꯤꯄꯔ ꯃꯈꯩꯗꯨꯗꯤ ꯈꯪꯉꯦ ꯐꯖꯅ
ꯎꯝ
ꯏꯖꯤꯞ ꯏꯖꯤꯞꯀꯤ ꯏꯖꯤꯞꯀꯤꯗꯤ ꯕꯣꯜꯗꯤ ꯈꯔ ꯋꯥꯠꯂꯤꯗ ꯑꯗꯨꯅ ꯍꯌꯦꯡ ꯑꯅꯤ ꯇꯤꯅꯥꯅ ꯌꯥꯝ ꯂꯥꯏꯅ ꯊꯣꯏꯅꯤꯗ ꯑꯗꯨꯒ ꯀꯩꯅꯣꯒ ꯇꯥꯈꯤꯕꯅꯤ ꯀꯂꯝꯕꯤꯌꯥꯒ ꯀꯩ ꯀꯩꯅꯣ ꯇꯥꯈꯤꯕꯗꯣ ꯑꯗꯨꯒꯤ ꯑꯊꯣꯏꯕꯒ ꯑꯃꯨꯛ ꯀꯩꯅꯣꯃ ꯁꯥꯟꯅꯗꯣꯏꯅꯦꯕ ꯑꯔꯖꯦꯟꯇꯤꯅꯥ ꯍꯥꯏꯒ
ꯑꯥ ꯑ ꯉꯔꯥꯡ ꯉꯁꯥꯏ ꯑꯗꯨꯒꯤ ꯀꯩꯅꯣꯗꯣ ꯀꯤꯞꯄꯔꯗꯣ ꯑꯇꯣꯞꯄ ꯑꯃ ꯍꯥꯏꯗꯤ ꯁꯨꯝ ꯌꯥꯝ ꯑꯗꯨꯃꯥꯏꯅ ꯌꯥꯝ ꯀꯟ ꯁꯦꯞ ꯇꯧꯕ ꯅꯠꯇꯕꯤꯗ ꯅꯣꯔꯃꯦꯜ ꯑꯣꯏꯅ ꯍꯥꯏꯗꯤ ꯑꯗꯨꯝ ꯂꯩꯔꯝꯃꯣꯅꯦ ꯒꯣꯜꯗꯨꯒꯤ ꯃꯝ ꯆꯟ ꯌꯥꯕꯒꯤ ꯐꯤꯕꯝ ꯑꯃꯗꯅ ꯐꯖꯅ ꯍꯥꯏꯗꯤ ꯑꯦꯇꯦꯛ ꯏꯗꯤ ꯐꯖꯅ ꯀꯜꯂꯦꯕ
ꯀꯜꯂꯤꯌꯦ ꯃ ꯀꯜꯂꯤ ꯀ
ꯍꯦꯗ꯭ꯔꯤꯛꯀ ꯂꯧꯔꯦ ꯍꯦꯇ꯭ꯔꯤꯛ ꯀꯠꯂꯧꯕ ꯌꯥꯎꯕꯩ ꯆꯥꯡꯗꯅꯦꯕ ꯊꯥꯖꯤꯜꯂꯤ ꯑꯗꯨꯝꯗ ꯌꯦꯡꯉꯝꯏꯔ
ꯑꯩꯅ ꯑꯃꯨꯛꯀ ꯁꯣꯏꯒꯦꯁꯤꯅ ꯃꯦꯁꯤꯒ ꯒꯣꯜ ꯆꯠꯂꯨꯔꯦꯗ ꯑꯃꯨꯛ ꯄꯩꯁꯥ ꯄꯥꯏꯅꯧꯕꯅꯦꯕ
ꯍꯥꯍꯥꯍꯥ ꯃꯦꯁꯤ ꯒꯣꯜ ꯆꯜꯂꯣꯏ ꯑꯃꯨꯛ ꯇꯧꯁꯜꯂꯛꯑꯦ ꯑꯗꯨꯕꯨꯗꯤ ꯑꯩꯁꯨ ꯑꯩꯁꯨ ꯑꯩꯁꯨ ꯀ꯭ꯔꯣꯁꯤꯌꯥꯅ ꯊꯣꯏꯅꯦꯅ ꯊꯥꯖꯤꯜꯂꯤꯅꯦ ꯑꯗꯨꯕꯨꯗꯤ ꯍꯥꯏꯗꯤ ꯍꯥꯏꯗꯤ ꯀꯩꯅꯣ ꯇꯧꯕꯩ ꯅꯠꯇꯕꯤꯗꯅꯦ ꯍꯩꯕ ꯍꯦꯜꯂꯤ ꯍꯦꯟꯗꯦ ꯍꯥꯏꯕꯒꯤ ꯅꯇꯕꯤꯗ ꯃꯥꯌꯣꯛꯇ ꯂꯩꯁꯤꯟꯕꯗꯣ ꯑꯣꯄꯣꯅꯦꯟꯗ ꯑꯣꯏꯁꯤꯟꯕꯗꯣ ꯑꯗꯨꯒꯤ
ꯎꯝ ꯀ꯭ꯔꯣꯁꯤꯌꯥꯒꯤ ꯀ꯭ꯔꯣꯁꯤꯌꯥꯒ ꯀꯩꯅꯣꯗꯨꯁꯨ ꯆꯞ ꯃꯥꯟꯅꯩ ꯅꯤꯛ ꯅꯤꯛ ꯂꯥꯎꯕꯤꯅꯤꯗ
ꯎꯝ ꯑꯗꯨꯝ ꯐꯖꯩꯌꯦ ꯈꯣꯔꯁꯥꯁꯨ ꯑꯗꯨ ꯄꯣꯠꯁꯦ ꯆꯥꯎꯔꯦꯕ ꯀ꯭ꯔꯣꯁꯤꯌꯥꯒꯤ ꯄꯣꯔꯇꯨꯒꯜꯅ ꯍꯥꯏꯗꯤ ꯀꯩꯅꯣ ꯇꯧꯁꯤꯜꯂꯦꯕ
ꯎꯝ ꯎꯝ
ꯗꯥꯎ ꯀꯣꯛ ꯌꯦꯡꯕ ꯂꯨꯄꯥ ꯇꯔꯥ ꯇꯔꯥ ꯀꯣꯜꯂ ꯀꯩꯅꯣ ꯀꯣꯛ ꯊꯥꯖꯤꯜꯂꯒ ꯌꯥꯝ ꯆꯥꯎ ꯌꯥꯝ ꯆꯥꯎꯅ ꯊꯥꯗꯕꯤꯗ
ꯍꯣꯏ ꯑꯗꯨꯃꯥꯏꯅ ꯅꯨꯡꯉꯥꯏꯕꯅꯦ ꯑꯗꯨꯒ ꯑꯩꯅ ꯑꯃꯨꯛ ꯕꯦꯠꯁꯂꯤꯞ ꯁꯦꯝꯃꯒ ꯆꯥꯎꯅ ꯊꯥꯕꯅꯦꯕ ꯍꯥꯏꯗꯤ ꯆꯥꯎꯅ ꯊꯥꯕ ꯍꯥꯏꯗꯤ ꯃꯦꯠꯁ ꯃꯉꯥ ꯇꯔꯥ ꯁꯦꯝꯃꯦꯗꯅ ꯑꯗꯨꯒ ꯑꯩꯁꯦ ꯂꯨꯄꯥ ꯀꯩꯅꯣꯒꯨꯝꯕ ꯀꯣꯛ ꯊꯥꯏꯟꯒꯤꯕ ꯆꯅꯤ ꯆꯍꯨꯝꯒꯨꯝꯕ ꯊꯥꯏꯍꯟꯒꯤꯕ ꯑꯗꯨꯀꯥꯟꯗ ꯂ ꯂꯨꯄꯥ ꯂꯤꯁꯤꯡ ꯑ ꯇꯔꯥ ꯍꯦꯟꯅ ꯐꯪꯕ ꯇꯔꯦꯠ ꯍꯦꯟꯅ ꯐꯪꯕ ꯑꯣꯠꯁꯨ ꯆꯥꯎꯔꯃꯤꯅ ꯑꯗꯨꯃꯥꯏꯅ ꯌꯥꯎꯋꯦꯕ ꯑꯗꯨꯕꯨ ꯑꯃ ꯑꯃ ꯀ ꯀꯀꯨꯝꯕ ꯑꯗꯒꯤ ꯑꯅꯤꯒꯨꯝꯕꯗ ꯑꯗꯨꯝ ꯁꯣꯏꯔ ꯂꯩꯍꯧꯕ ꯇꯥꯎꯁꯦꯅ ꯀꯌꯥꯃꯨꯛ ꯌꯥꯗꯔꯦꯕ ꯇꯦꯛ ꯇꯦꯛ ꯇꯩ ꯑꯝꯕꯧ ꯐꯪꯗꯕꯤꯗ ꯂꯣꯏꯁꯤꯟꯈꯤꯗꯧꯔꯦ ꯄꯩꯁꯥ ꯀꯩꯝ ꯆꯥꯎꯅ ꯑꯝꯇꯪ ꯐꯪꯒꯦ ꯈꯟꯕ ꯑꯝꯕꯧ ꯐꯪꯗꯔꯤ
ꯍꯟꯗꯛꯀꯤ ꯃꯦꯠꯁ ꯃꯈꯩꯁꯦ ꯀꯩꯅꯣ ꯇꯧꯋꯦ ꯍꯥꯏꯗꯤ ꯑꯟꯑꯦꯛꯁꯄꯦꯛꯇꯦꯠ ꯑꯣꯏꯕ ꯌꯥꯝ ꯌꯥꯎꯋꯦꯕ ꯍꯥꯏꯗꯤ ꯈꯜꯂꯨ ꯈꯜꯂꯨꯔꯤꯕ ꯃꯈꯩꯗꯨꯒ ꯄꯨꯔꯥ ꯀꯩꯝꯇ ꯍꯥꯏꯗꯤ ꯃꯃꯤꯡ ꯂꯩꯇꯕ ꯀꯩꯅꯣꯒꯨꯝꯕ ꯀꯟꯇ꯭ꯔꯤꯒꯨꯝꯕ ꯀꯩꯒꯨꯝꯕ ꯁꯨꯝꯕ ꯑꯗꯨꯝ ꯅꯩꯠꯂꯛꯄꯗꯣ ꯀꯩꯅꯣꯁꯨ ꯖꯄꯥꯟꯒꯁꯨ ꯇꯧꯔꯝꯃꯤꯗꯨ ꯌꯦꯡꯉꯣ ꯍꯟꯗꯛ ꯅꯩꯔꯝꯃꯤꯅ ꯂꯩꯍꯧꯕꯩ ꯍꯥꯏꯗꯤ ꯃꯗꯥꯎ ꯈꯤꯇꯪ ꯊꯤꯕꯩ ꯍꯥꯏꯗꯣꯏꯔꯥ ꯂꯥꯁ ꯃꯤꯅꯤꯠ ꯒꯣꯜ ꯆꯟꯒꯤꯕꯩ ꯂꯩꯍꯧꯕ ꯋꯥꯅꯤ ꯀꯟꯅ ꯁꯥꯟꯅꯩ ꯀꯩꯅꯣ ꯃꯣꯏꯁꯨ
ꯁꯥꯟꯅꯩ ꯁꯥꯟꯅꯩ ꯁꯥꯟꯅꯩ ꯖꯄꯥꯟꯒꯤꯁꯨ ꯐꯖꯅ ꯁꯥꯟꯅꯒꯤ ꯑꯗꯒꯤ ꯑꯣꯀꯦ ꯀꯦꯕꯣ ꯕꯔꯗꯦꯁꯨ ꯐꯟ ꯁꯥꯟꯅꯩ ꯑꯗꯩ ꯀꯣꯔꯁꯤꯌꯥꯗꯨꯁꯨ ꯁꯥꯟꯅꯈꯤ ꯑꯗꯨꯝ ꯎꯝ
ꯁꯥꯅꯩ
ꯑꯗꯒꯤ ꯑꯉꯥꯡꯒꯤ ꯑꯔꯁꯇꯦꯂꯤꯌꯥꯗꯨꯕꯨꯗꯤ ꯌꯥꯈꯤꯗ꯭ꯔꯦ ꯏꯖꯤꯞꯅ ꯐꯅ ꯍꯦꯟꯈꯔꯦ ꯁꯥꯟꯅꯕꯗꯣ ꯑꯗꯨꯃꯕꯨꯗꯤ ꯑꯗꯨ ꯃꯣꯏ ꯗꯥꯎ ꯌꯥꯕꯩ ꯈꯔ ꯀꯩꯅꯣ ꯇꯧꯈꯤꯕꯩꯅꯦ ꯏꯖꯤꯞꯅ ꯕꯣꯜꯗꯨ ꯍꯦꯂꯦꯕ ꯑꯗꯨꯒ ꯏꯖꯤꯞ ꯀꯤꯁꯨ ꯂꯣꯏꯁꯤꯟꯕꯕꯨꯗꯤ ꯈꯔ ꯋꯥꯠꯂꯦ ꯕꯣꯜ ꯄꯥꯏꯕ ꯈꯣꯠꯄ ꯄꯟ ꯉꯝꯕꯗꯤ ꯏꯖꯤꯠꯀꯤꯅ ꯈꯔ ꯍꯦꯜꯂꯦ
ꯀꯩꯅꯣꯒꯤꯁꯨ ꯅꯣꯔ
ꯏꯌꯥ ꯌꯥꯗꯦ
ꯎꯝ ꯅꯣꯔꯋꯦꯁꯨ ꯂꯣꯏꯁꯤꯟꯕ ꯈꯔ ꯍꯩꯇ ꯃꯥꯜꯂꯦ
ꯎꯝ ꯈꯔ ꯍꯜꯂꯥꯜ ꯈꯔ ꯋꯥꯠꯅꯦ ꯑꯗꯣ ꯍꯌꯦꯡ ꯕꯤꯅꯤꯁꯦꯁꯅ
ꯎꯝ ꯍꯂꯥꯟꯅ ꯈꯔ ꯍꯥꯏꯗꯤ ꯄꯥꯡꯒꯥꯎ ꯈꯧꯁꯤꯜꯂ ꯈꯔꯒ ꯍꯥꯏꯗꯤ ꯆꯟꯕꯩ ꯋꯥꯅꯦꯕ ꯍꯥꯏꯗꯤ ꯀꯣꯛ ꯌꯥꯝ ꯀꯟꯅ ꯀꯩꯅꯣ ꯇꯧꯔ ꯌꯦꯡꯗꯕꯤꯗ ꯑꯗꯨꯝ ꯍꯥꯏꯗꯤ ꯀꯥꯎꯁꯤꯟꯗꯣꯏꯗ ꯇꯧꯋꯤꯗꯅ ꯍꯂꯥꯟꯅ ꯑꯃꯨꯛ ꯑꯗ
ꯇꯧꯋꯦ
ꯇꯩꯗꯨꯗꯤ ꯑꯃꯨꯛ ꯍꯥꯏꯗꯤ ꯁꯦꯝ ꯁꯦꯝꯗꯅ ꯑꯗꯨꯝ ꯂꯩꯅꯩꯑꯕ ꯍꯂꯥꯟ ꯌꯥꯎꯗꯕꯩꯗꯣ ꯑꯗꯨꯗ ꯑꯁ ꯐꯖꯔꯦ ꯄꯪꯁꯦꯝꯗ ꯁꯦꯝꯃ ꯂꯩꯗꯅ ꯀꯩꯅꯣꯒꯤꯗꯤ ꯑꯃꯨꯛ ꯐ꯭ꯔꯥꯟꯁꯀꯤ ꯑꯗꯒꯤ ꯕ꯭ꯔꯥꯖꯤꯜꯒꯤꯁꯨ ꯑꯗꯨꯝ ꯍꯥꯏꯗꯤ ꯒꯣꯜ ꯏꯁꯀꯣꯔ ꯑꯗꯨꯝ ꯍꯥꯏꯗꯤ ꯐꯖꯅ ꯇꯧꯋꯦ ꯑꯗꯨꯝ
ꯌꯥꯎꯋꯦ ꯍꯣꯏ ꯕꯤꯅꯤꯁꯦꯁ ꯑꯃ ꯌꯥꯎꯔꯦ ꯑꯗꯒꯤ ꯃꯩ ꯈ ꯀꯩꯅꯣꯗꯨꯁꯨ ꯐꯖꯩ ꯄꯊꯛꯁꯤꯔꯣꯏ ꯄꯒꯦ ꯀꯨꯔꯗꯥ ꯍꯥꯏꯔꯒꯦ ꯑꯗꯨꯅꯁꯨ ꯑꯗꯨꯝ ꯐꯖꯩꯑꯕ
ꯐ꯭ꯔꯥꯟꯁꯁꯤ ꯄꯨꯂꯞ ꯑꯣꯏꯅ ꯐꯖꯕꯩ ꯃꯑꯣꯡ ꯂꯩꯈꯔꯦꯗꯕ ꯒꯣꯜꯗꯟ ꯕꯨꯠ ꯃꯣꯏ ꯑꯅꯤ ꯌꯥꯎꯁꯤꯜꯂꯛꯑꯦ ꯇꯥꯟꯅꯕ ꯕꯦꯔꯥꯅꯦ
ꯎꯝ
ꯇꯤꯝ ꯑꯃꯗꯒꯤ ꯃꯦꯆꯤꯟꯅꯕꯨꯗꯤ ꯍꯦꯜꯂꯤ ꯇꯤꯝ ꯑꯃꯗꯒꯤ ꯃꯤ ꯑꯃꯃꯝ ꯑꯗꯨꯃꯥꯏꯅ ꯇꯧꯔꯝꯕꯗꯨ ꯐ꯭ꯔꯥꯟꯁꯀꯤꯗꯤ ꯃꯤ ꯑꯅꯤ ꯇꯥꯡꯈꯠꯂꯛꯏ ꯃꯣꯏꯅꯤ ꯄꯨꯜꯂꯒꯗꯤ ꯃꯣꯏꯅꯤꯅ ꯑꯗꯨꯝ ꯌꯦꯡꯈꯤꯕꯒꯤ ꯐꯤꯕꯝꯅꯦꯕ
ꯍꯣꯏ ꯑꯦ ꯀꯩꯅꯣ ꯇꯦꯟꯗꯦꯜꯂꯦꯁꯨ ꯃꯔꯤ ꯌꯧꯁꯤꯟꯈ꯭ꯔꯦ ꯑꯗꯒꯤ ꯃꯄꯦꯅ ꯃꯉꯥ ꯇꯔꯥ ꯇꯔꯨꯛꯂꯥ ꯇꯔꯨꯛ ꯃꯥꯄꯦꯟꯅ ꯇꯔꯨꯛ ꯎꯝ ꯄꯦꯛ ꯑꯃꯨꯛ ꯆꯠꯂꯛꯄꯁꯨ ꯌꯥꯏ ꯄꯦꯔꯥꯎꯕꯦ ꯁꯥꯟꯅꯕꯩꯗꯨꯗ ꯑꯗꯨꯝ
ꯆꯂ ꯀꯅꯦ ꯑꯄꯤꯦꯅ ꯍꯦꯜꯂꯝꯃꯕꯅꯦ ꯍꯥꯏꯗꯤ ꯑꯦꯁꯦꯁ ꯌꯥꯎꯕꯅꯤꯅꯅꯦ ꯀꯩꯅꯣꯒꯤ ꯁꯥꯟꯅꯗ꯭ꯔꯤꯀꯥꯟꯗ ꯑꯔꯖꯦꯟꯇꯤꯅꯥꯒꯤ ꯁꯥꯟꯅꯗ꯭ꯔꯤꯀꯥꯟꯗ ꯃꯥꯅ ꯍꯦꯜꯂꯝꯃꯕꯅꯦ ꯃꯦꯠꯁꯇꯨꯕꯨꯗꯤ ꯃꯣꯏꯅ ꯃꯦꯠꯁꯇꯨ ꯍꯦꯜꯂꯦꯗꯅ ꯃꯣꯏꯅ ꯍꯥꯟꯕꯩꯩꯅ
ꯎꯝ
ꯀꯩꯅꯣꯗꯤ ꯌꯥꯧꯔꯛꯈꯤꯗ꯭ꯔꯦ ꯁꯨꯏꯗꯤ ꯌꯥꯎꯔꯛꯈꯤꯗ꯭ꯔꯦ
ꯁꯦꯁ ꯁꯦ ꯅ ꯋꯥ ꯁꯗ ꯁꯨꯏꯗꯨꯅꯤꯅꯦ ꯍꯌꯦꯡ ꯗꯦꯠ ꯅꯥꯏꯟꯇꯤꯟꯒꯤ ꯊꯥꯡꯒꯠꯄꯗꯣ ꯀꯞꯄꯒ ꯑꯗꯨ ꯅꯨꯃꯤ ꯑꯗꯨꯗ ꯑꯣꯏꯅ
ꯑ ꯦꯛ ꯂꯥꯛ ꯃꯒꯥ ꯇꯃꯤ ꯂꯩꯒꯔ
ꯑꯦ ꯕ ꯕꯦꯛꯂꯛꯈꯤꯅꯤ ꯕꯦꯛꯂꯛꯈꯤꯅꯤ ꯑꯗꯨꯝ ꯃꯣꯏ ꯀꯥꯡꯕꯨꯅ ꯄꯥꯔꯁꯤ ꯏ ꯄꯤꯕꯤꯗꯕꯩꯅꯦ
ꯍꯣꯏ ꯑꯗꯨꯅꯦ ꯑꯩꯅ ꯇꯥꯅꯤꯡꯉꯤꯁꯦ ꯕꯣꯜ ꯍꯦꯛ ꯁꯣꯏꯔꯒꯅ ꯄꯥꯁ ꯄꯤꯊꯦ ꯑꯗꯨꯗꯒꯤꯣ ꯒꯣꯜ ꯒꯣꯜ ꯍꯦꯛ ꯆꯜꯂꯒꯅ ꯀꯩꯅꯣ ꯇꯧꯋꯏ ꯑꯃ ꯕꯣꯜ ꯁꯥꯟꯅꯂ ꯀꯥꯟꯅ ꯏꯅꯥꯎꯄꯥ ꯑꯃꯅ ꯍꯦꯛ ꯍꯦꯛ ꯊꯥꯛꯔꯛꯄꯅꯦ ꯒ꯭ꯔꯨꯞꯇ ꯑꯁ ꯈ꯭ꯔꯤꯁꯇꯌꯥ ꯔꯣꯅꯥꯜꯗꯣꯅ ꯃꯦꯁꯦꯖ ꯊꯥꯛꯄꯩ ꯑꯁ ꯌꯥꯗꯦꯅꯕ ꯕꯥꯏ ꯄꯥꯁ ꯄꯥꯁ ꯏꯄꯤ ꯄꯤꯔꯛꯇꯦꯗꯣ ꯈꯪꯕ꯭ꯔꯥ ꯀꯩꯅꯣꯒꯤ ꯑꯃ ꯐꯥꯏꯚ ꯖꯦꯔꯣꯗ ꯃꯣꯏ ꯊꯣꯏꯕꯩꯗ ꯐꯥꯏꯚ ꯖꯦꯔꯣ ꯊꯣꯏꯕꯗ ꯑꯗꯨꯗꯨꯅ ꯁꯟꯗꯛꯇꯤ ꯄꯥꯁ ꯈꯔ ꯈꯔ ꯌꯥꯔꯦ
ꯀ ꯌꯥꯔ ꯀ ꯌꯦꯅ ꯑꯗꯨꯗ ꯀꯤꯔꯀꯥꯅ ꯆꯜꯂꯤꯗꯨ ꯎꯜꯔꯣ ꯑꯣꯁ ꯉꯥꯏ ꯇꯥꯔꯁꯨ ꯇꯨꯠ ꯈꯛꯇꯅꯤ ꯈꯣꯡ ꯑꯗꯨꯅꯤ ꯑꯗꯨ ꯃꯣꯏꯗꯣ ꯑꯩꯗꯤ ꯁꯦꯡꯅ ꯍꯥꯏꯔꯀꯥꯟꯗꯗꯤ ꯔꯥꯟꯗꯣꯒꯤ ꯈꯛꯇꯒꯤ ꯅꯠꯇ꯭ꯔꯦꯕ ꯄꯣꯠꯇꯣ ꯍꯥꯏꯗꯤ ꯐꯣꯔꯠꯒꯣꯜꯁꯤ ꯑꯗꯨꯅ ꯊꯥꯖꯅꯩꯁꯤ ꯂꯧꯅꯤꯩ ꯈꯣꯠꯅꯩ ꯊꯥꯖꯅꯔꯤꯁꯤ ꯃꯣꯏꯒꯤ ꯑꯉꯥꯡꯁꯤꯡ ꯏꯁꯇꯥꯔ ꯍꯥꯏꯗꯤ ꯈꯔ ꯌꯥꯎꯒꯤꯈꯤꯕꯗꯨꯅꯅꯦꯕ ꯑꯗꯨ ꯃꯊꯧ ꯇꯧꯔꯛꯇꯕꯤꯅꯦꯃꯤ ꯑꯗꯨ ꯇꯧꯔꯛꯑꯒꯗꯤ ꯐꯗꯧꯕ ꯈꯔ
ꯔꯨꯔꯥꯟꯗꯣ ꯈꯛ ꯅꯠꯇꯕꯤꯗ ꯄꯨꯜꯂꯞ ꯑꯣꯏꯅꯅꯦ
ꯎꯝ
ꯁꯝ ꯍꯥꯏꯗꯤ ꯑꯗꯨꯃꯥꯏꯅ ꯁꯦꯜꯕꯤꯁ ꯂꯣꯏꯕ ꯈꯣꯠꯄ ꯑꯃꯝ ꯌꯥꯎꯅꯔꯛꯦ ꯑꯗꯨꯅꯅꯦꯕ ꯍꯥꯏꯗꯤ ꯄꯥꯁ ꯈꯥꯏꯗꯕꯩ ꯈꯣꯠꯇꯕꯩ ꯍꯥꯏꯗꯤ ꯑꯗꯩ ꯍꯣꯏ ꯇꯥꯏꯃꯤꯡ ꯇꯥꯏꯃꯤꯡꯗꯨ ꯌꯥꯗꯕꯒꯤ ꯈꯥꯏꯗꯕ ꯑꯣꯏꯔꯝꯕꯁꯨ ꯌꯥꯏꯕ ꯑꯗꯨꯁꯨ ꯈꯤꯇꯪ ꯍꯥꯏꯗꯤ ꯋꯥꯠꯂꯦꯕ
ꯑꯣꯏ ꯇꯤꯝ ꯋꯥꯔꯛ ꯈꯔ ꯋꯥꯠꯄꯗꯣ ꯑꯗꯨꯝ ꯎꯕ ꯐꯪꯉꯤꯗꯅ ꯑꯩꯈꯣꯏꯅꯁꯨ ꯍꯥꯏꯗꯤ ꯑꯗꯨꯅꯅꯦꯕ ꯄꯣꯠꯇꯨ ꯕꯤꯠ ꯌꯥꯝ ꯀꯥꯗꯦ ꯌꯦꯡꯕ ꯃꯇꯝꯗ ꯈꯪꯗꯦꯗ ꯂꯦꯂꯦꯖꯤꯗꯤ ꯀꯔꯤ ꯑꯣꯏꯔꯦ
ꯇꯤꯝꯋꯥꯛ ꯑꯗꯨꯝ ꯍꯥꯏꯗꯤ ꯑꯥꯔꯖꯦꯟꯇꯤꯅꯥꯏꯒꯤ ꯑꯗꯨꯝ ꯇꯤꯝꯋ ꯑꯗꯨꯝ ꯐꯖꯩ ꯑꯗꯒꯤ
ꯎꯝ
ꯀꯩꯅꯣꯒꯤ ꯐ꯭ꯔꯥꯟꯁꯤꯗꯤ ꯃꯩ ꯆꯠꯂꯦ ꯐ꯭ꯔꯥꯟꯁꯒꯤꯅꯤ ꯈ꯭ꯋꯥꯏ ꯇꯣꯞ ꯂꯩꯔꯤ ꯍꯧꯖꯤꯛ ꯌꯦꯡꯕꯗ ꯃꯤꯠꯊꯨꯞꯄꯦꯍꯥꯌꯕ ꯑꯩꯗꯤ ꯐ꯭ꯔꯥꯟꯁꯤꯅ ꯂꯧꯗꯣꯏ ꯃꯥꯜꯂꯦ
ꯂꯧꯗꯣꯏꯅꯤ ꯑꯩꯁꯨ ꯃꯥꯜꯂꯦ ꯑꯗꯨ ꯁꯨꯏꯁꯤ ꯇꯣꯛ ꯀꯌꯥ ꯇꯧꯈꯔꯥꯅꯤꯅꯦ
ꯎꯝ ꯍꯣꯏ ꯂꯧꯕꯁꯨ ꯑꯣꯏꯖꯁꯅꯨ ꯑꯗꯨꯕꯨꯗꯤ ꯍꯥꯏꯗꯤ ꯅꯠꯇꯦꯗ ꯍꯥꯏꯗꯤ